ꯍꯜꯂꯣ ꯍꯜꯂꯣ ꯇꯥꯕ꯭ꯔꯣ ꯍꯜꯂꯣ
ꯍꯜꯂꯣ
ꯑꯣ ꯇꯥꯕ꯭ꯔꯣ
ꯇꯥꯔꯕꯣ
ꯍꯣꯏ ꯇꯥꯏ ꯏꯆꯦ ꯍꯦꯍꯦ ꯀꯩꯗꯧꯔꯤꯅꯣ
ꯑꯦ ꯅꯪꯁꯤꯗꯤ ꯀꯩꯁꯨ ꯇꯧꯔꯦ ꯍꯧꯖꯤꯛꯇꯤ
ꯆꯥꯛ ꯑꯧ ꯇꯥꯏꯑꯦ ꯆꯥꯛꯄꯨꯗꯤ ꯆꯥꯔꯕꯣ
ꯍꯥ
ꯆꯥꯛꯄꯨꯗꯤ ꯆꯥꯛꯇꯤ ꯆꯥꯔꯕꯣ ꯇꯗꯕ꯭ꯔꯣ ꯑꯣ
ꯇꯥꯕ꯭ꯔꯣ
ꯍꯣꯏ ꯇꯥꯏ
ꯀꯔꯤꯅꯣ ꯅ ꯅꯪꯒꯤ
ꯅꯦ ꯅꯦꯠ ꯌꯥꯗ꯭ꯔꯕꯣ
ꯅꯨꯡꯉꯥꯏꯇꯕ꯭ꯔꯥ ꯅꯦꯠꯁꯤ
ꯅꯦꯠ ꯈꯥꯔ ꯑꯥ ꯇꯥꯏ ꯍꯧꯖꯤꯛ ꯅꯦꯠꯇꯣ ꯈꯥꯔ ꯊꯤꯕ ꯃꯥꯂꯦ ꯍꯧꯖꯤꯛꯀꯤꯗꯣ
ꯑꯣ
ꯀꯔꯤ ꯏꯟꯖꯥꯡ
ꯆꯥꯛꯆꯥꯔꯕꯣ ꯏꯁ ꯏꯆꯦꯒ ꯀꯧꯁꯤꯟꯂꯦ ꯅꯪꯁꯤꯗꯤ ꯅꯪ
ꯑꯣꯏ ꯑꯉꯥꯡꯅꯤꯅꯦ ꯑꯩꯗꯤ ꯍꯣꯏ
ꯅꯥꯎ ꯅꯥꯎꯄꯁꯤꯡꯔꯣ
ꯍꯣꯏꯅꯦ
ꯅꯅꯥꯎꯔꯣ
ꯍꯣꯏꯅꯦ ꯍꯣꯏꯅꯦ ꯊꯤꯟ ꯀꯨꯟ ꯈꯛ ꯗꯨꯅꯤꯅꯦ ꯑꯩꯒꯤ ꯆꯍꯤꯗꯣ ꯑꯗꯨꯒꯤꯅꯤ
ꯑꯗꯨꯒꯤꯅꯦ
ꯅꯨꯉꯥꯏꯔꯤꯀꯣ ꯅꯪꯕꯣ ꯑꯥꯍ
ꯑꯁ ꯌꯥꯝ ꯅꯨꯡꯉꯥꯏꯔꯤ ꯍꯣꯏ
ꯑꯥ ꯕꯣ ꯑꯗꯣ ꯕꯣꯜꯗꯤ ꯌꯦꯡꯅꯗ꯭ꯔꯣ
ꯆꯥꯛ ꯆꯔꯝꯃꯅꯤꯅ ꯍꯥ
ꯍꯥ ꯑꯧ ꯀꯨꯏꯈ꯭ꯔꯦ ꯑꯩꯗꯤ ꯕꯣꯜ ꯌꯦꯡꯒꯗ꯭ꯔꯣ ꯍꯥꯏꯕꯅꯤꯗ
ꯑꯣ ꯀꯔꯤ ꯏꯟꯁꯥꯡ ꯆꯥꯔꯕ
ꯑꯩ ꯍꯋꯥꯏ ꯆꯥꯏꯑꯦ ꯁꯤ ꯑꯣ
ꯃꯤꯠ ꯌꯥꯝ ꯁꯣꯛꯑꯦꯕ ꯑꯗꯨ
ꯑꯣ ꯎꯝ
ꯇꯥ
ꯑꯣ ꯑꯗꯨꯅꯤ ꯅꯨꯡꯗꯥꯡꯗ ꯑꯣꯏꯅ ꯌꯦꯡꯕꯅꯤꯀꯣ ꯑꯣꯠ ꯇꯥꯢ
ꯍꯜꯂꯣ
ꯇꯥꯗꯕ꯭ꯔꯣ ꯐꯔꯦ
ꯇꯥꯕ꯭ꯔꯣ
ꯃꯥꯅꯤꯅꯦ ꯑꯍꯝ ꯇꯥꯕ꯭ꯔꯣ ꯍꯂꯣ
ꯑꯧ ꯇꯥꯕ꯭ꯔꯣ
ꯍꯣꯏ ꯇꯥꯏ
ꯎꯝ ꯑꯣ ꯀꯩꯗꯧꯔꯒ ꯂꯩꯒꯦ
ꯀ꯭ꯔꯤꯕ
ꯍꯧꯖꯤꯛ ꯀꯩꯗꯧꯔꯒ ꯂꯩꯒꯦ
ꯐꯃꯨꯡꯗ ꯍꯤꯞꯄꯒ ꯂꯩꯌꯦ ꯅꯣꯏꯗꯤ
ꯑꯣ
ꯑꯣ ꯀꯅꯥ ꯀꯅꯥ ꯂꯩꯕꯅꯣ ꯍꯨꯖꯤꯛꯇꯤ
ꯑꯩ ꯉꯁꯤ ꯄꯨꯡ ꯀꯌꯥꯗ ꯂꯩꯒꯦ
ꯀ꯭ꯔꯤ ꯍꯥꯢꯕ ꯑꯧ ꯇꯥꯢ ꯍꯨꯖꯤꯛ
ꯀꯌꯥꯗ ꯂꯩꯒꯦ ꯕꯣꯜ
ꯇꯔꯥꯗ ꯇꯔꯥꯃꯈꯥꯢ
ꯄꯨꯡ ꯇꯔꯥ ꯑꯥ ꯑꯦ
ꯍꯣꯢ ꯉꯟꯒꯅꯤ ꯉꯁꯤꯗꯤ ꯕ꯭ꯔꯖꯤꯜꯒ ꯖꯄ ꯍꯥꯥ
ꯑꯣ ꯉꯟꯅ ꯌꯦꯡꯗꯣꯢꯔꯣ ꯅꯃꯥꯟꯕꯁꯤꯡ ꯌꯦꯡꯗꯣꯏꯔꯣ ꯅꯠ
ꯊꯟꯗ ꯌꯦꯡꯗꯣꯢꯅꯦ ꯉꯁꯤ
ꯕꯁꯤꯡꯒ ꯌꯦꯡꯗꯣꯏꯔꯣ ꯑꯣ
ꯉꯁꯤꯗꯤ ꯑꯩ ꯏꯊꯟꯇ ꯌꯦꯡꯒꯅꯤ ꯎꯝ ꯍꯣꯏ ꯐꯣꯟꯗ ꯌꯦꯡꯒꯅꯤ
ꯕ ꯅꯨꯡꯉꯥꯏꯒꯗ꯭ꯔꯣ
ꯈꯪꯗ꯭ꯔꯤ ꯑꯗꯣ
ꯃꯤ ꯌꯥꯝ ꯒ꯭ꯔꯨꯞ ꯒ꯭ꯔꯨꯞ ꯄꯨꯜꯂꯒ ꯌꯦꯡꯉꯣꯗꯅꯥ ꯑꯗꯨꯅ ꯅꯨꯡꯉꯥꯏꯇ꯭ꯔꯣ
ꯑꯁ ꯃꯇꯝ ꯃꯇꯝꯅ ꯐꯠꯇꯕꯅꯦ ꯑꯁ ꯗꯨ ꯌꯥꯗ꯭ꯔꯦꯕ ꯃꯣꯏꯁꯨ ꯂꯣꯏꯅ ꯊꯣꯡꯈ꯭ꯔꯦꯅꯦ ꯑꯗꯨꯒꯤ ꯏꯅꯥꯎꯅꯨꯄꯥꯖꯨ ꯂꯧ ꯆꯠꯈꯤꯕ ꯑꯗꯨꯒꯤ ꯂꯧꯗꯀꯣ ꯃꯣꯏꯗꯤ ꯌꯦꯡꯒ꯭ꯔꯥꯅꯤ ꯍꯣꯏ ꯂꯧ ꯗ ꯇꯨꯝꯒꯗꯣꯏꯅꯦ
ꯂꯧꯗ ꯇꯨꯝꯕ꯭ꯔꯣ
ꯑꯥ ꯍꯣꯏ ꯍꯣꯏ
ꯑꯦꯟꯁꯥꯡ ꯅꯄꯤꯒꯨꯝꯕ ꯌꯥꯝ ꯊꯥꯕ꯭ꯔꯥ ꯅꯣꯏ ꯃꯅꯥ ꯃꯁꯤꯡ
ꯎꯝ ꯂꯩꯕꯅꯦ
ꯑꯁ ꯑꯗꯨꯗꯤ ꯂꯧꯗꯅ ꯅꯨꯡꯉꯥꯏꯒꯅꯤꯅꯦ
ꯑꯥ ꯅꯦꯠ ꯇꯨꯁꯨ ꯀꯣ
ꯕꯤ
ꯒꯨꯝꯕ ꯑꯗꯨꯁꯨ ꯌꯥꯝ ꯊꯥꯕ꯭ꯔꯥ
ꯊꯥꯏꯌꯦ ꯑꯗꯣ ꯌꯥꯝ ꯐꯠ ꯐꯠꯇꯦꯅꯦ ꯍꯨꯖꯤꯛ ꯊꯥꯕꯨꯗꯤ ꯊꯥꯏ ꯑꯦꯗꯣ ꯐꯖꯅ ꯍꯧꯒꯠꯇꯦꯕ
ꯍꯥꯟꯅꯗꯤ ꯊꯥꯏꯌꯦꯕ ꯑꯥ ꯀꯩꯒꯤꯅꯣ
ꯈꯪꯗꯦꯗꯥ ꯌꯥꯝ ꯀꯩꯅꯣ ꯇꯧꯋꯦꯅꯦ ꯊꯤꯕꯀꯣ ꯅꯣꯡꯕꯨꯗꯤ ꯆꯨꯋꯦꯗꯣ
ꯅꯣꯡꯕꯨꯗꯤ ꯆꯨꯋꯦ ꯑꯗꯨ ꯑꯥ ꯂꯩꯍꯥꯎ ꯌꯥꯎ ꯌꯥꯎꯗꯕꯤ ꯑꯣꯏꯔꯝꯅꯤꯌꯦ ꯂꯩꯕꯥꯛ
ꯎꯝ ꯗꯥꯎ ꯌꯥꯗꯕꯤ ꯑꯣꯏꯔꯝꯅꯤ
ꯅꯨꯡꯁꯥ ꯌꯥꯝ ꯁꯥꯕ꯭ꯔꯣ
ꯎꯝ ꯅꯨꯡꯁꯥꯕꯨꯗꯤ ꯁꯥꯏꯌꯦ ꯑꯣ ꯅꯨꯁꯥ ꯊꯣꯛꯑꯗꯤ ꯌꯥꯝ ꯁꯥꯕ ꯑꯗꯨꯒꯤ ꯑꯣꯏꯔꯝꯒꯅꯤ
ꯈꯪꯗꯦꯅꯦ ꯑꯗꯣ ꯑꯣꯏꯔꯗꯤ ꯅꯪꯗꯤ ꯆꯠꯇꯦ
ꯑꯣ ꯑꯥ ꯑꯩꯗꯤ ꯉꯁꯥꯏ ꯆꯠꯄꯅꯦ ꯆꯠꯂꯦ ꯉꯁꯥꯏꯗꯣ ꯑꯗꯨ ꯑꯃꯨꯛ ꯍꯜꯂꯦ ꯑꯃꯨꯛꯀ ꯌꯨꯝꯗ
ꯑꯗꯨ ꯂꯧꯗ ꯑꯗꯨꯃꯥꯏ ꯂꯧꯗ ꯆꯥꯏ ꯍꯦꯟꯖꯥꯡ ꯑꯗꯨꯝ ꯊꯣꯡꯉꯒ ꯇꯨꯝ ꯇꯨꯝꯒꯗꯕ꯭ꯔꯥ
ꯁꯨꯃꯥꯏꯅ ꯆꯠꯄꯅꯦ ꯃꯔꯛ ꯃꯔꯛꯇ ꯊꯕꯛ ꯌꯥꯝꯃꯗꯤ ꯆꯠꯄꯅꯦ ꯊꯕꯛ ꯌꯥꯝ ꯌꯥꯝꯗ꯭ꯔꯗꯤ ꯆꯠ ꯇꯦꯗꯥ
ꯂꯧꯗꯣ ꯌꯥꯝ ꯆꯥꯎꯕꯒꯤꯔꯣ
ꯑꯁ ꯐꯧ ꯀꯌꯥꯃꯨꯛ ꯂꯧꯒꯦ ꯑꯗꯨꯑꯣꯏꯔꯗꯤ ꯅꯣꯏꯒꯤ ꯂꯧꯗꯣ
ꯈꯪꯗ꯭ꯔꯤꯅꯦ ꯍꯧꯖꯤꯛ ꯎꯝ
ꯐꯧ ꯐꯧ ꯊꯥꯈ꯭ꯔꯕꯣ ꯍꯨꯟꯈ꯭ꯔꯕꯣ
ꯍꯥ ꯊꯥꯈ꯭ꯔꯦ ꯑꯥ ꯅꯦꯛꯁ ꯃꯟ ꯅꯦꯛꯁ ꯃꯟꯖꯦ ꯖꯨꯂꯥꯏ ꯇꯥꯔꯦꯀꯣ ꯖꯨꯂꯥꯏꯗꯗꯤ ꯍꯧꯈ꯭ꯔꯥꯅꯤ
ꯑꯣ ꯑꯩꯈꯣꯏꯔꯣꯝꯗꯗꯤ ꯅꯣꯡ ꯇꯥꯗꯕꯒꯤ ꯂꯧ ꯎꯕ ꯌꯥꯗ꯭ꯔꯦ ꯏꯁꯤꯡ ꯂꯩꯇ꯭ꯔꯦ
ꯑꯣ ꯅꯣꯡ ꯑꯈꯣꯏꯗꯗꯤ ꯐꯖꯅ ꯆꯨꯌꯦꯅꯦ
ꯑꯩꯁ ꯑꯩꯈꯣꯏꯔꯣꯝꯗ ꯊꯥꯔꯛꯑꯣꯅꯦ ꯅꯪꯒꯤ ꯅꯣꯡꯗꯣ
ꯑꯍꯦ ꯍꯦ ꯍꯦ ꯅꯣꯡ ꯐꯖꯅ ꯆꯨꯏꯌꯦ ꯁꯤꯗꯗꯤ
ꯅꯣꯡꯗꯣ
ꯍꯣꯏ
ꯅꯣꯡꯗꯣ ꯁꯨꯃꯥꯏꯅ ꯍꯥꯏꯌꯣ ꯃꯣꯏꯔꯣꯝꯗ ꯖꯨ ꯆꯠꯂꯣ
ꯍꯣꯏ ꯍꯣꯏ ꯍꯥꯏꯕꯤꯒꯦ ꯏꯆꯦꯅ ꯍꯥꯏꯌꯦ ꯀꯥꯏꯅ ꯍꯤ ꯍꯤ
ꯏꯆꯦ ꯑꯃꯅ ꯇꯝꯂꯛꯑꯦ ꯅꯣꯡꯗꯣ ꯗꯣ
ꯎꯝ
ꯅꯥ ꯍꯥꯏꯅ
ꯍꯣꯏ
ꯑꯗꯨ ꯅꯠꯇ꯭ꯔꯗꯤ ꯎꯄꯥꯏ ꯂꯩꯇ꯭ꯔꯦꯅꯦ ꯈꯣꯏꯖꯦ ꯆꯥꯛ ꯆꯥꯕꯤ ꯆꯔꯥ ꯍꯦꯜꯂꯅꯤ ꯍꯥꯏꯕꯥ
ꯑꯗꯨꯅꯦ ꯑꯗꯣ ꯅꯣꯡ ꯆꯨꯔꯗꯤ ꯅꯪꯉꯣꯟꯗ ꯐꯣꯟ ꯇꯧꯔꯛꯀꯦ ꯑꯗꯣ ꯉꯁꯤꯗꯤ ꯑꯥ ꯆꯨꯗ꯭ꯔꯦ ꯏꯆꯦꯗꯤ ꯅꯣꯡ ꯇꯥꯊꯣꯛꯀꯣ ꯈꯪꯗꯦ ꯅꯨꯡꯗꯥꯡꯗ ꯑꯃꯨꯛ ꯆꯨꯒꯗ꯭ꯔꯥ ꯈꯪꯗꯦ ꯃꯝ ꯃꯃꯜꯑꯗꯤ ꯂꯩꯌꯦꯗꯣ
ꯑꯣ ꯅꯨꯡꯗꯥꯡ ꯅꯨꯡꯗꯥꯡꯗ ꯅꯣꯡ ꯆꯨꯕ꯭ꯔꯥ
ꯎꯝ ꯃꯔꯛ ꯃꯔꯛꯇ ꯉꯥꯟꯕꯗꯁꯨ
ꯇꯧꯔꯝꯗꯅ ꯁꯨꯡꯆꯨ ꯆꯨꯗ꯭ꯔꯤꯁꯤꯕꯣ ꯑꯣ ꯑꯣ
ꯅꯪꯕꯨ ꯀꯤꯕ꯭ꯔꯥ ꯅꯣꯡꯗꯣ ꯅꯪꯕꯨ ꯀꯤꯕ꯭ꯔꯥ
ꯅꯪ ꯉꯁꯤ ꯀ꯭ꯔꯤ ꯍꯦꯟꯁꯥꯡ
ꯑꯗꯨ ꯇꯥꯏꯌꯦꯗꯤ ꯑꯩ ꯉꯁꯤ ꯗꯥꯎ ꯍꯩ ꯆꯥꯏ ꯗꯥꯕ ꯍꯋꯥꯏ ꯑꯣꯏꯅ ꯆꯥꯏꯌꯦ ꯉꯁꯤꯗꯤ
ꯀꯔꯤꯕꯥ
ꯍꯋꯥꯏ ꯆꯥꯏꯌꯦ ꯉꯁꯤ
ꯍꯛꯆꯥꯡ ꯌꯥꯝ ꯐꯕꯅꯦ ꯅꯣꯏ ꯅꯣꯏꯈꯠ ꯅꯤꯀꯣ ꯌꯥꯝꯅ ꯌꯥꯝ ꯅꯣꯏꯈꯠꯄꯅꯦꯕꯥ ꯍꯋꯥꯏ ꯌꯥꯝ ꯆꯥꯕꯁꯦ
ꯑꯣ ꯈꯣꯏꯗꯤ ꯌꯥꯝ ꯆꯥꯔꯁꯨ ꯅꯣꯏꯗꯦ ꯈꯪꯉꯦ ꯑꯣ ꯇꯨꯝꯕꯝꯗꯤ ꯅꯨꯃꯤꯠ ꯈꯨꯗꯤꯡꯒꯤ ꯅꯨꯉꯥꯏꯑꯦꯗꯥ
ꯅꯣꯏ ꯅꯨꯄꯥꯅꯦ
ꯑ
ꯑꯁ ꯋꯥꯈꯜ ꯅꯨꯡꯉꯥꯏꯔꯒ ꯗꯨꯝ ꯑꯗꯨꯝ ꯂꯩꯕ ꯃꯥꯜꯂꯦ
ꯎꯝ ꯋꯥꯕꯅꯤꯅ ꯀꯩꯅꯣ ꯋꯥꯈꯜꯗꯣ ꯋꯥꯔꯣꯏꯅꯦ ꯍꯥꯥ ꯍꯍꯤ
ꯆꯥꯡ ꯋꯥꯔꯕꯅꯤꯅ ꯋꯥꯈꯜꯗꯤ ꯋꯥꯗ꯭ꯔꯦ ꯍꯥꯏꯕ
ꯑ ꯍꯣꯏꯅꯦ ꯑꯗꯨꯅꯦ ꯐꯃꯨꯡꯗ ꯍꯦꯛ ꯂꯥꯛꯑꯕ ꯑꯗꯨꯝ ꯇꯨꯝꯈ꯭ꯔꯅꯤꯗ
ꯊꯕꯛꯇꯣ ꯋꯥꯅ ꯁꯨꯕꯅꯦ ꯑꯗꯣ ꯐꯖꯅ ꯇꯨꯝꯃꯦꯕ ꯑꯗꯨꯒꯤ ꯅꯠꯇ꯭ꯔꯥꯗꯤ ꯒꯦꯝ ꯅꯨꯃꯤꯠ ꯈꯨꯗꯤꯡ ꯁꯥꯟꯅꯔꯗꯤ ꯑꯗꯨꯝ ꯅꯨꯡꯗꯥꯡꯁꯨ ꯀꯣ ꯇꯨꯝꯅꯤꯡ ꯍꯣꯢꯅꯦ ꯍꯣꯢꯅꯦ
ꯅꯪꯗꯤ ꯍꯛꯆꯥꯡ ꯌꯥꯝ ꯐꯔꯅꯤ ꯀꯨꯏꯅ ꯍꯤꯡꯒꯅꯤ ꯅꯪ
ꯑꯍꯍ
ꯅꯠꯇ꯭ꯔꯣ ꯆꯨꯝꯗꯔꯣ
ꯈꯪꯗ꯭ꯔꯦ ꯗꯨꯒꯤꯗꯣ ꯈꯪꯗꯦ ꯍꯧꯖꯤꯛ
ꯌꯥꯝ ꯐꯠꯇ꯭ꯔꯦ
ꯀꯔꯤꯒꯤ
ꯇꯟꯗ꯭ꯔꯣ
ꯍꯌꯦꯡ ꯎꯝ ꯆꯠꯀꯅꯤ
ꯗꯣ ꯎꯝ
ꯍꯣꯏ
ꯆꯠꯀꯅꯤ ꯀꯩꯗꯧꯉꯥꯏꯐꯥꯎ ꯆꯀꯅꯤ ꯂꯣꯗ꯭ꯔꯤ
ꯑꯝ ꯂꯣꯏꯗ꯭ꯔꯤꯅꯦ ꯍꯥ
ꯋꯥꯠꯂꯤꯕ꯭ꯔꯣ
ꯑꯣ ꯈꯔ ꯋꯥꯂꯤꯌꯦ ꯑꯩꯉꯣꯟꯗ ꯒꯔꯤꯗ ꯂꯩꯔꯝꯃꯦ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
ꯀꯔꯤꯕ ꯀꯔꯤ ꯍꯥꯏꯕꯅꯣ ꯍꯨꯖꯤꯛꯀꯤꯗꯨ
ꯍꯜꯂꯣ ꯌꯥꯝ ꯇꯨꯝꯅꯤꯡꯈ꯭ꯔꯥꯕ ꯃꯥꯜꯂꯦ